ꯎꯝ ꯎꯝ ꯑꯝ ꯆꯪꯉ ꯇꯉꯥꯏꯔꯃꯣ
ꯍꯥꯥ
ꯇꯪ ꯉꯥꯏꯔꯃꯣ
ꯑ
ꯗꯤ
ꯂꯥꯛꯅꯤ ꯀꯩꯒꯤꯅꯣ
ꯌꯥꯥꯏꯅꯣ ꯂꯄꯦ ꯑꯣꯏ ꯂꯥꯛꯄ ꯌꯥꯔꯣꯏ
ꯃꯥ
ꯕꯤꯖ ꯄꯤꯥ ꯕꯤꯖꯥ ꯌꯥꯎꯔꯗꯩ ꯂꯥꯛꯄꯔꯤꯌꯥꯅꯤ ꯕꯤꯖꯥ ꯌꯥꯎꯔꯗꯩ ꯂꯥꯛꯄꯔꯤꯌꯥꯅꯤ
ꯀꯩꯅꯕꯤꯖ ꯍꯧꯨꯖꯗ
ꯄꯤ ꯄꯤꯖꯥ ꯄꯤꯖꯥ ꯌꯥꯗ ꯄꯤꯖꯥꯗꯣ ꯂꯩꯔꯗꯤ ꯄꯨ꯭ꯔꯣ
ꯀꯩꯒꯤ
ꯆꯥꯅꯔ ꯄꯁꯨ ꯌꯥꯗꯅ ꯆꯅꯒꯌꯥꯅꯤꯅꯪ ꯆ ꯄ ꯂꯩ ꯁꯤ ꯎꯝ ꯎꯝ
ꯀꯦꯟꯕ
ꯎꯝ ꯆꯒꯂꯣ ꯆꯉꯥꯏꯈꯣ
ꯎꯝ ꯅ
ꯀꯩꯒꯤꯅꯣ ꯃꯇꯪ ꯉꯥꯏꯕ ꯌꯥꯗ꯭ꯔꯕꯅꯣ ꯌꯥ ꯃꯤꯅꯤꯠ ꯏꯅꯦ ꯅꯤꯐꯨꯕꯨꯗꯤ ꯂꯩꯕꯤ ꯁꯉꯗꯕꯅꯤ ꯁ ꯅꯣꯏ ꯗꯥꯝꯅꯤ ꯍꯥꯏꯅꯒ ꯏꯁꯇꯥ ꯇ꯭ꯋꯦꯟꯇꯤ ꯐꯣꯔ ꯌꯧꯔꯦ ꯅ ꯀꯩꯗꯧꯔꯤ ꯑꯩ ꯇꯝꯃꯤ ꯑꯩꯅ ꯏꯁꯥ ꯇꯣꯡꯕꯁꯤ ꯐꯣꯔꯇꯤ ꯐꯥꯏꯚꯇ ꯂꯩꯔꯦ ꯂꯨꯁꯅ ꯀꯦꯗꯧꯔꯤ ꯑꯩꯁꯤ ꯒꯦꯝ ꯁꯥꯟꯖꯒꯦꯝ ꯐꯥꯏꯕꯣ
ꯀꯩ ꯀꯅꯕ
ꯑꯦꯟꯇꯔꯇꯦꯟꯃꯦꯟ ꯀꯅꯕꯗꯤ ꯐꯪꯗꯦ ꯅꯠꯇꯔ ꯏꯟꯇꯔꯇꯃꯦꯟ ꯇ ꯇꯦꯃꯤ ꯍꯨꯏꯗꯨ ꯗꯔ ꯍꯨꯏ ꯍꯣꯗ ꯔꯦ ꯔꯦꯠ ꯇ ꯍꯧꯗ꯭ꯔꯦ
ꯑꯗꯨ ꯇꯄꯗꯤ ꯆ ꯆꯉꯣ ꯍꯥꯏ
ꯈ꯭ꯔꯦ ꯆꯪꯈꯤꯔꯣꯏ ꯉꯥꯏ ꯈꯣꯏ ꯄꯣꯠ ꯆꯩ ꯀꯩ ꯀꯩꯅꯣ ꯈꯔ ꯇꯧꯕ ꯌꯥꯕ ꯌꯦꯡꯈꯤꯒꯦ ꯀꯗꯥꯏ ꯂꯩ ꯀꯗꯥꯏ ꯂꯩ ꯀꯗꯥꯏ ꯂꯩ ꯀꯗꯥꯏ ꯂꯩ ꯑꯔ ꯀꯅ ꯦꯁ ꯁꯅꯤ ꯎꯝ ꯎꯝ ꯆꯁ ꯄꯨꯂꯤꯁꯗ ꯁꯗ
ꯀ ꯃꯤ ꯏꯁꯇꯤ ꯊ꯭ꯔꯨꯕ ꯃꯥꯅꯦꯦ
ꯀꯥꯏ ꯇꯣ ꯑꯣꯏꯁꯦ ꯎ ꯆꯅꯤ ꯆꯞꯄꯩ ꯎꯝ ꯆꯞꯄꯩ ꯆꯞꯇ ꯈꯪꯗ ꯌꯥ ꯇꯔꯅꯤꯅꯤ
ꯐ ꯅꯠꯇꯕ
ꯎꯨꯡ
ꯦ ꯑ ꯂꯦꯚꯦꯜ ꯁꯤꯛꯁ ꯂꯦꯚꯦꯜ ꯁꯤꯛꯁ
ꯎ ꯑꯪꯉꯥꯎꯕ ꯂꯩꯔꯔꯣꯏꯅꯤ
ꯎ ꯑꯩ ꯇꯅꯤ ꯎ ꯇ ꯂꯩꯗ ꯂꯩꯥꯏꯗꯅꯤ ꯂꯩꯗꯣꯏꯅꯦꯗꯤ ꯂꯩꯗꯣꯏꯅꯦꯩꯅꯀꯣ ꯑꯗꯨ ꯂꯩꯇ꯭ꯔꯣ ꯂꯩ ꯂꯩ
ꯉꯥꯎꯕ ꯐꯪꯉꯔꯣꯏ
ꯐꯪꯒꯗꯧꯅꯤ
ꯎꯝ
ꯂꯦꯚꯦꯜ ꯁꯤꯛꯁ ꯊꯤꯕꯅꯤꯅꯦ ꯂꯦꯚꯦꯜ ꯐꯥꯏꯚꯇꯤꯇ
ꯂꯩꯔꯦ ꯑꯃ ꯂꯩ
ꯎ ꯀꯃꯥꯏꯅ ꯑꯩꯅ ꯄꯨꯕꯗꯣ ꯋꯥꯠꯊꯧꯔꯤꯖꯥꯠꯂꯣ
ꯅꯪꯅ ꯄꯨꯈ꯭ꯔꯁꯨ ꯔꯦꯁꯄꯣꯟ ꯇꯧꯔꯦ ꯑꯩꯈꯣꯏꯒꯤꯗꯤ ꯏꯪꯂꯤꯁ ꯀ ꯂꯁꯤ ꯂꯩ ꯏꯪꯔꯖꯤ ꯔ ꯎꯝ
ꯎꯝ
ꯇꯥꯏ ꯂꯩ ꯃꯇꯝꯪꯒ ꯃꯇꯝꯪꯒ ꯁꯨꯔ ꯃꯥꯜꯂꯦ
ꯐꯪꯧ ꯍꯥꯏꯖꯂ
ꯁꯨꯔꯦ ꯆꯪꯉꯗꯕꯅꯤ ꯆꯪꯉꯅꯔ
ꯌꯦꯏꯒꯤ ꯌꯥꯝ ꯆꯪꯅꯤꯡꯗ꯭ꯔꯣ
ꯍꯥꯏ ꯍꯥꯏꯔ
ꯀ ꯅꯨꯁꯥꯡꯇꯔꯤꯁꯉ
ꯍꯖꯤ ꯆꯨꯝꯉꯦ
ꯑꯁ ꯍꯧꯖꯤꯛ ꯆꯪꯉꯕꯣ
ꯑꯥ
ꯎꯝ
ꯎꯝ ꯑꯗꯨꯅꯦ ꯇꯨꯝꯃꯒꯦꯇꯪ ꯂꯥꯡ ꯂꯛꯀꯅꯣꯅꯦ
ꯎ ꯑꯉꯥꯎꯕ ꯇꯨꯝꯂꯦ ꯍꯥꯏ ꯇꯨꯝꯂꯦ ꯑꯉ ꯍꯥꯏ ꯇꯨꯝꯒꯤ
ꯎ ꯇꯃꯒꯦ
ꯌꯥꯔ ꯑꯣꯏ
ꯑꯩꯅ ꯇꯨꯝꯕ ꯅꯪ ꯊꯤꯡꯉꯝꯒꯗ꯭ꯔꯕ
ꯎꯝ
ꯀꯥꯏ ꯊꯤꯡꯗꯦ
ꯅꯪ ꯇꯨꯝꯕ ꯑꯩꯅ ꯍꯦꯛ ꯍꯧꯗꯣꯛꯄꯗ ꯅꯪ ꯀꯥꯎ꯭ꯔꯥ
ꯇꯥꯗꯤꯦ
ꯅꯪ ꯇꯨꯝꯃ ꯀꯥꯟꯗ ꯏꯟ ꯍꯦꯒ ꯍꯒꯕꯗꯨꯣ
ꯑꯗꯨꯗ ꯀ ꯇꯧꯔꯕ
ꯑꯗꯨ ꯅꯪ ꯀꯥꯎꯔꯕ꯭ꯔꯣ ꯀꯥꯎꯁꯤꯟꯅꯔꯤꯔꯣ
ꯑꯩ ꯀꯩ ꯀꯥꯎꯕ ꯀ ꯀꯥꯎ ꯀꯅꯥꯝꯥꯎ ꯀꯥꯎꯈꯤꯦꯗꯪ
ꯀꯥꯎꯒ
ꯀꯅꯥ ꯀꯔꯒ ꯍꯔꯣꯅꯤ ꯃꯣꯃꯤ ꯃꯃꯤꯡ ꯍꯥꯏꯔꯣ ꯍꯥꯏꯕꯅꯦ
ꯃꯃꯡ ꯂꯩꯇ
ꯀꯩꯒꯤꯅꯣ ꯀꯅꯥꯅꯣ ꯑꯪ ꯀꯥꯏꯗꯣ ꯍꯥꯏꯔꯛꯑꯣ ꯃꯁꯛ ꯃꯃꯤꯡ ꯂꯩꯐꯝ ꯨꯝꯃꯅꯤ ꯅꯪ ꯅ ꯈꯣꯟ ꯅꯪ ꯅꯈꯣꯜꯂꯣꯝꯇ ꯇꯥꯗꯦ
ꯀꯝꯕꯅꯣ ꯁꯤ ꯒꯦꯡꯁꯇꯔꯁꯤꯔꯣ
ꯎ ꯑꯕꯣꯁ ꯑ ꯑꯗꯨꯗ ꯇꯕꯅꯦ ꯎꯝ ꯃꯆꯥꯗ ꯁꯥꯟꯅ ꯂꯣꯏꯈ꯭ꯔꯦ ꯀꯩꯅꯣ
ꯑꯣ ꯂꯣꯏꯈꯤꯕꯗꯨꯣ ꯑꯗꯨꯔꯥ
ꯈꯣ ꯃꯆꯥ ꯃꯆꯥ ꯑꯗꯨꯔ ꯍꯥꯏ ꯀꯣ ꯀ ꯍ ꯌꯦꯡꯒꯦ ꯀ ꯃꯆꯥꯗꯨ ꯁꯅ ꯂꯣꯏꯈꯤꯕꯩꯇꯗꯤꯤ ꯇꯧꯋꯦꯕ
ꯑꯗꯣ ꯅꯠꯇꯦ ꯁꯤꯒꯤ ꯅꯪ ꯍꯟꯗꯣꯛꯕꯣ ꯒꯦꯡꯁꯇꯔꯗꯨꯒꯤ ꯄ꯭ꯔꯣꯃꯣꯗꯨ ꯌꯦꯡꯉꯣ ꯑꯗꯨ ꯑꯗꯨꯝ ꯈꯪꯉꯅꯤ
ꯑꯩ ꯉꯔꯥꯡ ꯀꯩꯅꯣ ꯔꯔꯦꯡ ꯁꯥꯟꯅꯒꯦꯅ ꯆꯪꯉꯛꯄꯅꯦꯕ ꯒꯦꯡꯁꯇꯔꯁꯤꯗ ꯑꯗꯨ ꯁꯥꯟꯅꯩ ꯑꯗꯨ ꯂꯣꯏꯕꯒ ꯑꯩ ꯀꯩꯅꯣ ꯇꯧꯕꯅꯦ ꯀꯩꯁꯤ ꯁ ꯠꯂꯔꯠꯇ꯭ꯔ
ꯀꯤꯕꯤ ꯂꯩꯇ
ꯁꯤꯦꯟꯗꯤ ꯁꯥꯟꯅꯋꯥ ꯎꯝ
ꯑꯨꯝ ꯑꯁꯨꯝ
ꯎ ꯎꯝ ꯎꯝ ꯔꯂꯤ ꯀꯩꯅꯣ
ꯐꯦꯅꯤꯃꯤꯅꯣ ꯇꯣꯔ ꯍꯜꯗ
ꯎꯝ ꯎꯝ ꯑꯔꯤ ꯅ ꯅꯃꯤꯃꯦ ꯆꯠ ꯅꯝꯕꯆꯗꯋꯥ ꯅꯔꯤꯕ ꯈꯪꯗꯦ ꯅꯃꯒ ꯑꯗꯨꯒꯥ ꯌꯦꯜꯂꯣ ꯃꯆꯥ ꯃꯆꯥ ꯀꯥꯔ ꯂꯩꯗꯣꯏꯅꯤꯗ ꯍꯥꯟꯅ ꯆꯪꯕ ꯃꯐꯝꯗ ꯑꯗꯨꯝ ꯂꯩꯗꯣꯏꯅꯤ ꯛꯇ ꯀꯅꯤꯨ ꯆꯖꯦ
ꯎꯝꯁꯟꯅꯥ ꯀꯩꯅ ꯂꯥꯛꯗꯅꯅꯨꯡꯉꯇꯦꯕ
ꯅꯨꯡꯉꯥꯏ ꯅꯨꯡꯉꯥꯏꯔꯁꯨ ꯅꯨꯡꯉꯥꯏꯇꯁꯨ ꯑꯩ ꯑꯄꯥꯝꯕ
ꯌꯥꯝ ꯄꯥꯝꯕꯩ ꯋꯥꯔ ꯀꯩꯒꯗꯒꯕꯒꯦ ꯑꯉꯥꯎꯕ
ꯎꯝ ꯆꯪꯉꯒꯥ ꯎꯅꯤ
ꯎꯝ ꯍꯥꯏꯗꯤ ꯑꯩ ꯑꯦꯀꯥꯎꯟ ꯇꯔꯥꯃꯥꯊꯣꯏꯗ ꯄꯨꯂꯞ ꯁ꯭ꯋꯏꯁꯇꯤ ꯇꯧꯍꯧꯗꯣꯏꯅꯦꯕ ꯄ꯭ꯔꯣꯃꯣ ꯀ꯭ꯂꯦꯝ ꯈꯔ ꯈ ꯅꯗꯦ ꯎ
ꯎꯝ ꯎꯝ
ꯑ
ꯏꯁ ꯑꯥ ꯆꯪꯉꯦ ꯐꯜ ꯑꯣꯏꯔꯣ ꯌꯦꯗꯦ ꯎꯝ ꯎꯝ ꯄ꯭ꯂꯦꯝ ꯋꯥꯠꯂꯤ ꯑꯣ
ꯎꯝ
ꯍꯧꯗ꯭ꯔꯤꯀꯥꯟꯗ ꯀꯩꯅꯣꯕꯨ ꯇꯧꯔꯅꯤꯅꯦ
ꯀꯩ ꯇꯧꯗꯣꯏꯕ
ꯄꯨꯡ ꯌꯦꯉꯣ
ꯎꯝ ꯑꯗꯣ ꯁꯤ ꯄꯤꯛꯁꯤ ꯇꯧ
ꯀꯩꯒꯤꯅꯣ
ꯀꯩ ꯑꯃ ꯂꯥꯏꯕ
ꯎꯝ ꯅꯨꯉꯥꯏꯅꯤꯉꯣ ꯖꯦꯕꯤꯋꯔ ꯄꯥꯏ ꯏꯗ ꯃꯤꯅ ꯖꯦꯕꯤꯌꯔ ꯍꯥꯔꯜꯂꯤ
ꯎꯝ
ꯇꯥꯡꯈꯣ ꯄꯥꯏꯅꯤꯡꯕ꯭ꯔꯣ ꯑꯩ ꯄꯕꯤꯇ꯭ꯔꯤꯛꯁ ꯔꯥꯡ ꯀ ꯄꯥꯏꯅꯤꯡ ꯗꯕ꯭ꯔꯣ ꯅꯪ
ꯎꯝ ꯈ ꯀꯣ ꯃꯤ ꯄꯥꯏꯍꯧꯅꯕꯣ
ꯎꯝ ꯍꯩ ꯖꯟꯁꯟ ꯄꯥꯏꯕꯁꯨ ꯍꯩꯇ ꯅꯣꯏꯗꯤ ꯐꯥꯡꯀꯣ ꯄꯥꯏꯗꯕ ꯅꯨꯄꯥ ꯑꯌꯗꯟ ꯑꯄꯥ ꯀ
ꯇꯂꯤꯀꯩ
ꯎꯝ ꯃꯇꯝ ꯅꯔꯤ ꯇꯣꯛꯅꯒ꯭ꯔꯦ
ꯍꯂꯣ
ꯇꯥꯏ ꯀꯩꯅꯣ ꯇꯣ ꯊꯃꯒꯦ ꯎꯝ